ꯍꯜꯂꯣ
ꯂꯣ
ꯑꯣ
ꯅꯪꯔ ꯑꯩꯒꯤ ꯀꯅꯥꯅꯣ ꯈꯟꯗꯤꯌꯦ
ꯍꯣꯏ ꯅꯝꯕꯔ ꯑꯇꯣꯞꯄ ꯄꯥꯏꯕꯤꯅꯤ
ꯑꯣ ꯀꯩꯗꯧꯔꯝꯃꯤꯅꯣ
ꯍꯧꯖꯤꯛꯇꯤ ꯀꯔꯤꯁꯨ ꯇꯧꯗꯦ ꯅꯪꯗꯤ
ꯆꯥꯛ ꯊꯣꯡꯔꯤꯌꯦ
ꯆꯥꯛ ꯊꯣꯡꯕ ꯃꯇꯝ ꯌꯥꯎꯔꯕ꯭ꯔꯣ
ꯍꯥꯥ
ꯆꯥꯛ ꯊꯣꯡꯕ ꯃꯇꯝ ꯌꯧꯔꯕ꯭ꯔꯣ
ꯌꯧꯔꯦ
ꯀꯔꯤ ꯌꯦꯟꯖꯥꯡ ꯊꯣꯡꯗꯣꯏꯅꯣ
ꯄꯣꯇꯦꯇꯣ
ꯑ ꯍꯥꯎꯕ ꯑꯦꯟꯖꯥꯡꯅꯦꯍꯦ
ꯀꯅꯥ ꯀꯅꯥ ꯂꯩꯔꯝꯃꯅꯣ ꯅꯪꯗꯤ
ꯑ ꯍꯤꯞ ꯍꯤꯞꯄꯦꯕ꯭ꯔꯒ ꯂꯩꯌꯦ ꯇꯨꯝꯅꯤꯡꯒꯨꯝ ꯇꯧꯔꯒ ꯑꯃꯨꯛꯀꯁꯨ ꯇꯨꯝꯕ ꯌꯥꯗꯕꯒꯤ
ꯑꯣ ꯅꯪꯒꯤ ꯑꯦꯁꯥꯏꯟꯃꯦꯟꯗꯣ ꯂꯣꯏꯔꯕ꯭ꯔꯣ
ꯂ‌ꯣꯏꯗ꯭ꯔꯤ
ꯄꯠꯂꯒ ꯂꯥꯛꯑꯦ ꯑꯩꯗ ꯑꯃꯨꯛꯀ ꯇꯧꯅꯤꯡꯗ꯭ꯔꯥꯕ ꯑꯅꯤꯔꯛ ꯎꯗ꯭ꯔꯤ
ꯀꯝ ꯀꯥꯟꯗ ꯁꯕꯃꯤꯠ ꯇꯧꯒꯅꯤ ꯑꯗꯨꯗꯤ
ꯈꯪꯗ꯭ꯔꯤ ꯑꯩꯈꯣꯏꯗꯣ ꯀꯔꯝ ꯀꯥꯟ ꯑꯩꯅ ꯍꯌꯦꯡꯅ ꯐꯥꯔꯁ ꯑꯣꯏꯅ ꯀ꯭ꯂꯥꯁ ꯆꯠꯅꯤꯡꯉꯥꯏ ꯑꯣꯏꯕꯒꯤ ꯀꯣ ꯀꯩꯗꯧꯉꯩꯅ ꯁꯝꯃꯤꯠ ꯇꯧꯒꯦꯔꯥ ꯈꯪꯗꯕ
ꯑꯣ
ꯈꯪꯗ꯭ꯔꯦꯗ ꯁꯥꯕꯅꯁꯨ ꯈ‌ꯣꯏꯗꯤ ꯁꯥꯕ꯭ꯔ‌ꯣ ꯅꯣꯏꯁꯨ
ꯁꯥꯏꯗ ꯍ‌ꯣꯏ
ꯅꯦꯠꯋꯥꯛ ꯃꯟꯗꯕꯒꯤ ꯑꯩꯒꯤꯁꯦ ꯍꯟꯗꯥꯛꯁꯦ ꯌꯥꯗꯦꯕ
ꯀꯩꯗꯧꯔꯦ
ꯑꯩꯒꯤ ꯅꯦꯠꯋꯥꯛꯁꯦ ꯍꯟꯗꯛ ꯈꯔ ꯅꯨꯡꯉꯥꯏꯇꯕ
ꯑꯣ
ꯌ‌ꯦꯡꯉꯟꯕ ꯑꯗꯨ ꯍꯣꯏ ꯋꯥꯏ ꯐꯥꯏ ꯄꯤꯔꯒ ꯋꯥꯏ ꯐꯥꯏ ꯅꯦꯠꯋꯥ‍꯭ꯔꯛꯇꯣ ꯌꯥꯝꯅ ꯅꯨꯡꯉꯥꯏꯇꯦ ꯀꯔꯤ ꯇꯧꯕꯒꯤꯔꯥ ꯈꯪꯗꯦ
ꯑꯣ ꯃꯤ ꯄꯥꯏꯕ ꯌꯥꯕꯒꯤ ꯑꯣꯏꯔꯝꯃꯅꯤ ꯑꯗꯨꯗꯤ
ꯍꯣꯏ ꯅꯍꯥꯟꯗꯤ ꯑꯗꯨꯝ ꯍꯧꯖꯤꯛꯀꯥꯟꯗꯤ ꯃꯤꯗꯣ ꯌꯥꯝꯗꯦꯕ ꯂꯩꯕ
ꯑꯣ
ꯑꯗꯨ ꯑꯣꯏꯔꯁꯨ ꯌꯥꯝꯅ ꯅꯨꯡꯉꯥꯏꯇꯦ ꯀ꯭ꯔꯤ ꯇꯧ ꯑꯩꯁꯦ ꯍꯟꯗꯛ ꯍꯜꯂꯛꯄ ꯀꯨꯏꯗ꯭ꯔꯤꯕꯒꯤ ꯃꯥꯜꯂꯦꯕ
ꯑꯣ
ꯑꯗꯨꯕꯨꯅꯦ ꯄ‌ꯣꯠꯁꯦ ꯌꯥꯝꯅ ꯅꯨꯡꯉꯥꯢꯇꯦ ꯅꯪꯁꯦ ꯑꯩꯉꯣꯟꯗ ꯀꯣꯜ ꯇꯧꯕ ꯑꯝꯇ ꯆꯠꯇ꯭ꯔꯕ꯭ꯔꯥ
ꯆꯠꯇꯦ
ꯑꯗꯨ ꯃꯤ ꯑꯇꯣꯞꯄ ꯃꯤ ꯑꯇꯣꯞꯄꯗꯗꯤ ꯌꯥꯕ꯭ꯔꯥ
ꯗꯨꯗꯤ ꯌꯥꯗꯦ
ꯑꯩꯁꯨ ꯉꯁꯤ ꯑ ꯂꯣꯏꯗ꯭ꯔꯤ ꯂꯣꯏꯗ꯭ꯔꯤ ꯊ꯭ꯔꯇꯤꯟ ꯇꯧꯗꯣꯏꯅꯦꯕ
ꯅꯪꯗꯤ
ꯅꯪꯒꯤ
ꯑꯣ
ꯑꯩ ꯍꯣꯔꯦꯟ ꯑꯃꯨꯛꯀ ꯍꯥꯏꯔꯛꯀꯦꯀꯣ
ꯍꯣꯏ ꯍꯣꯏ
ꯑꯗꯨꯗ ꯇ꯭ꯔꯥꯏ ꯇꯧꯑꯣ ꯑꯩ ꯑꯩꯁꯨ ꯎꯄꯥꯏ ꯂꯩꯇꯕꯒꯤ ꯑꯗꯨꯝ ꯇꯣꯛꯑꯒ ꯀ‌ꯟꯇꯤꯅ꯭ꯌꯨꯗ ꯅꯝ ꯅꯝꯕꯅꯦꯕ
ꯎꯝ ꯒ꯭ꯔꯨꯞ ꯒ꯭ꯔꯨꯞ ꯒ꯭ꯔꯨꯞꯇ ꯎꯕ꯭ꯔꯥ ꯅꯪꯁꯨ ꯃꯦꯁꯦꯖ ꯃꯌꯥꯝ
ꯍꯧꯖꯤꯛꯂꯥ
ꯌꯥꯝ ꯅꯣꯛꯅꯤꯡꯉꯤꯗ
ꯍꯧꯖꯤꯛꯀꯤꯗꯤ ꯌꯦꯡꯗ‌ꯦ ꯑꯩ
ꯉꯁꯥꯏ ꯑ ꯅꯨꯄꯤ ꯑꯃ ꯇꯦꯛꯁ ꯑꯞꯂꯣꯗ ꯇꯧꯕꯗꯣ ꯑ ꯃꯥ ꯃꯥꯁꯨ ꯃꯃꯥꯟꯅꯕꯤꯒ ꯐꯣꯟ ꯇꯧꯔꯝꯕꯅꯦ
ꯎꯝ
ꯃꯃꯥꯟꯕꯤꯅ ꯀꯩ ꯏꯟꯁꯥꯡ ꯆꯥꯔꯦ ꯍꯪꯕꯗꯨ ꯎꯕ꯭ꯔꯥ
ꯑꯣ ꯑꯣ ꯑꯣ
ꯌꯥꯝ ꯅꯣꯛꯅꯤꯡꯉꯦ ꯑꯗꯣ
ꯍꯣꯏ ꯃꯩꯇꯩꯂꯣꯟ ꯐꯖꯅ ꯉꯥꯡꯕ ꯍꯩꯇꯕ ꯃꯤꯁꯤꯡꯁꯨ ꯂꯩꯕꯤꯅꯤꯗꯣ
ꯑꯗꯨꯒ ꯑꯃꯁꯨ ꯎꯌꯦ ꯑ ꯀꯩ ꯃꯦꯁꯦꯖꯅꯣ ꯑꯣ ꯑꯣ ꯑꯣꯛꯅꯤꯡꯉꯦ ꯍꯥꯏꯕꯗꯣ
ꯑꯣ ꯑꯣ ꯑꯗꯨ ꯅꯨꯄꯥꯗꯨꯗꯤ ꯑꯍ ꯑꯩꯈꯣꯏꯒꯤ ꯀꯣꯂꯦꯖ ꯄꯨꯟꯕ ꯅꯨꯄꯥꯅꯤ ꯃꯥꯉꯣꯟꯗ ꯍꯥꯏꯕ ꯅꯨꯄꯥꯗꯣ
ꯑꯣ
ꯑꯩꯁꯨ ꯆꯥꯛ ꯊꯣꯡꯅꯤꯡꯉꯩꯗꯣ ꯎ ꯃꯥꯜꯂꯦ ꯅꯪ
ꯑ ꯅꯪꯗꯤ ꯃꯤ ꯀꯌꯥ ꯂꯩꯥꯕ꯭ꯔꯥ
ꯍꯥꯥ
ꯃꯤ ꯀꯌꯥ ꯂꯩꯕ꯭ꯔꯣ ꯅꯣꯏ ꯏ ꯌꯨꯝꯗ
ꯑꯩꯈꯣꯏ ꯌꯨꯝꯗ ꯑ ꯑꯈꯣꯏ ꯕ꯭ꯔꯥꯗꯔ ꯑꯩꯈꯣꯏ ꯆꯦ ꯍꯣꯏ ꯃ ꯑꯁ ꯐꯥꯏꯚ ꯁꯤꯛꯁ
ꯑꯣ ꯅ ꯅꯆꯤꯟ ꯅꯅꯥꯎ ꯀꯌꯥ ꯂꯩꯕ꯭ꯔꯥ
ꯑ ꯁꯤꯛꯁ ꯁꯨ ꯁꯤꯛꯁ ꯅꯨꯄꯤ ꯃꯔꯤ ꯅꯨꯄꯥ ꯑꯅꯤ
ꯑꯥ ꯅꯣꯏ ꯎꯝ ꯅꯪꯅ ꯀꯔꯝꯕꯗ ꯂꯩ ꯕ꯭ꯔꯣ ꯍꯥꯏꯕꯗꯤ ꯎꯝ ꯁꯦꯀꯦꯟꯔ ꯊꯥꯔꯗ꯭ꯔꯥꯒꯨꯝꯕ
ꯃꯤꯊꯧ ꯇꯥꯔꯦꯗ
ꯑꯣ
ꯅꯪꯗꯤ
ꯁꯨ ꯃꯤꯗꯜ ꯇꯥꯏꯗ ꯏꯆꯦ ꯑꯃꯒ ꯏꯅꯥꯎ ꯅꯨꯄꯥ ꯑꯃꯒ ꯂꯩꯌꯦ ꯑꯩꯁꯨ
ꯑꯣ ꯅꯣꯏ ꯑꯍꯨꯝ ꯈꯛꯇ
ꯑꯥꯎ
ꯅꯨꯡꯉꯥꯏꯕꯅꯦ
ꯑꯪꯗꯦ
ꯏꯕꯥꯅꯤꯁꯦ ꯋꯥ ꯂꯣꯠ ꯋꯥ ꯊꯣꯛꯅꯤꯡꯉꯥꯏ ꯑꯃꯨꯛꯀ ꯂꯩꯇꯕ ꯍꯥꯎꯔꯦꯅꯦꯀꯣ
ꯅꯣꯡ ꯆꯨꯔꯦ ꯑꯍꯣꯏꯗ
ꯑꯣ ꯑꯁ ꯌꯥꯝ ꯅꯨꯡꯉꯥꯏꯔꯝꯅꯤꯀꯣ ꯅꯟꯗꯤ
ꯌꯥꯝꯕꯗꯤ ꯅꯠꯇꯦꯗ ꯑ ꯀꯩ ꯍꯥꯏꯁꯤꯔ
ꯑꯩ ꯑꯈꯣꯏꯗꯗꯤ ꯉꯁꯤꯗꯤ ꯊꯥꯕꯅ ꯌꯥꯗ꯭ꯔꯦ ꯀꯔꯤꯒꯤꯔꯥ
ꯉꯔꯥꯡꯁꯨ ꯇꯥꯗꯦ
ꯑꯧ ꯅꯣꯡ ꯉꯔꯥꯡ ꯇꯥꯕꯩꯗꯨ ꯉꯁꯤꯗꯤ ꯌꯥꯝ ꯁꯥꯏꯌꯦ ꯑꯗꯨꯒꯤ ꯌꯥꯝ ꯋꯥꯏ ꯁꯥꯃꯟꯕꯒꯤ ꯅꯪꯕꯨꯁꯨ ꯌꯥꯝꯅ ꯐꯥꯒꯠꯆꯔꯦ ꯑꯩꯁꯦ ꯅꯪꯅ ꯃꯔꯛ ꯃꯔꯛ ꯑꯥ ꯍꯧꯔꯛꯑꯣ ꯍꯥꯏꯕꯗꯒꯤ ꯑꯩꯗꯣ ꯃꯤ ꯀꯅꯥꯁꯨ ꯂꯩꯇꯕꯒꯤ ꯑꯩꯁꯨ ꯍꯧꯎꯔꯁꯤꯔꯅ ꯍꯟꯕꯅꯤꯀꯣ ꯑꯩꯈꯣꯏꯒꯤ ꯒ꯭ꯔꯨꯞꯇ
ꯑꯗꯣ ꯍꯣꯁꯇꯦꯜꯗ ꯏꯁꯤꯡ ꯅꯨꯡꯉꯥꯏꯕ꯭ꯔꯅꯦ
ꯍꯣꯏ ꯏꯁꯤꯡ ꯅꯨꯡꯉꯥꯏꯌꯦ ꯑꯈꯣꯏꯗꯤ ꯑꯗꯨꯝ ꯂꯤꯃꯤꯠ ꯂꯩꯇꯕꯤꯗꯀꯣ
ꯑꯥ ꯏꯁꯤꯡ ꯅꯨꯡꯉꯥꯏꯔꯗꯤ ꯅꯨꯡꯉꯥꯏꯗꯅ
ꯍꯣꯏ ꯏꯁꯤꯡꯒ ꯏꯂꯦꯛꯇ꯭ꯔꯤꯛꯀꯤꯗꯤ ꯀꯔꯤꯁꯨ ꯈꯟꯗꯦ ꯌꯥꯝ ꯅꯨꯡꯉꯥꯏꯌꯦ
ꯑꯇꯩ ꯍꯣꯁꯇꯦꯜꯗꯤ ꯏꯁꯤꯡ ꯑꯥ ꯂꯩꯇꯦ ꯂꯩꯇꯦ ꯍꯥꯏꯕꯀꯣ
ꯑꯣ ꯑꯗꯨ ꯑꯩꯈꯣꯏꯗꯣ ꯕ꯭ꯂꯣꯛ ꯕ꯭ꯂꯣꯛꯀꯤ ꯑꯣ ꯕ꯭ꯂꯣꯛ ꯕꯂꯣꯛꯀꯤ ꯃꯇꯨꯡ ꯏꯟꯅꯁꯨ ꯃꯔꯛ ꯃꯔꯛꯇ ꯁꯨꯃꯥꯏꯅ ꯇꯧꯕ ꯃꯇꯝꯁꯨ ꯂꯩꯑꯦ
ꯑꯣ
ꯍꯣꯏ ꯑꯈꯣꯏꯒꯤ ꯕ꯭ꯂꯣꯛꯇꯣ ꯏꯁꯤꯡ ꯂꯩꯇ꯭ꯔꯗꯤ ꯃꯤ ꯑꯇꯣꯞꯄ ꯕ꯭ꯂꯣꯛ ꯂꯩꯇꯕꯒꯨꯝꯕ ꯇꯧꯋꯦ ꯑꯗꯨ ꯑꯣꯏꯔ ꯕ꯭ꯂꯣꯛꯇꯗꯤ ꯑꯗꯨꯝ ꯕ꯭ꯂꯣꯛ ꯑꯃ ꯑꯃꯗꯗꯤ ꯑꯗꯨꯝꯗꯤ ꯂꯩꯌꯦꯕ ꯏꯁꯤꯡꯗꯤ ꯋꯥꯠꯇꯤ ꯋꯥꯠꯇꯦ ꯊꯥꯛꯅꯤꯉꯥꯏꯒꯤꯀꯣ ꯑꯐ ꯑꯐꯕ ꯗꯨꯝ ꯄꯗꯤꯇꯥ ꯑꯗꯨ ꯑꯩꯈꯣꯏꯅ ꯇꯨ ꯊꯥꯎꯖꯟ ꯇ꯭ꯋꯦꯟꯇꯤ ꯊ꯭ꯔꯤꯗꯒꯤ ꯆꯪꯔꯒ ꯍꯧꯖꯤꯛ ꯐꯥꯎ ꯆꯪꯕ ꯗ ꯅꯨꯃꯤꯠ ꯑꯃꯈꯛꯇ ꯉꯥꯏꯔꯤ ꯏꯁꯤꯡ ꯂꯩꯗꯕ ꯃꯇꯝ ꯌꯎꯔꯛꯄ
ꯑꯣ ꯅꯪ ꯇꯨ ꯊꯥꯎꯖꯟ ꯇ꯭ꯋꯦꯟꯇꯤ ꯊ꯭ꯔꯤꯗꯒꯤ ꯂꯩꯔꯝꯕ꯭ꯔꯥ ꯃꯗꯨꯗ
ꯑꯧ ꯇꯨ ꯊꯥꯎꯖꯟ ꯇ꯭ꯋꯦꯟꯇꯤ ꯊ꯭ꯔꯤꯗꯒꯤ ꯂꯩꯔꯕꯅꯤ ꯑꯗꯨ ꯍꯣꯏꯗ ꯆꯍꯤ ꯃꯔꯤ ꯆꯠ ꯄꯅꯤꯅꯅꯥꯀꯣ ꯑꯩꯅ ꯆꯠꯄ ꯑꯁ ꯈꯪꯗ꯭ꯔꯦꯗ ꯄꯦꯟꯈ꯭ꯔꯦ ꯑꯩ ꯀꯣꯂꯦꯖ ꯀꯥꯕꯁꯦ
ꯎꯝ
ꯀꯥꯕ ꯂꯣꯏꯅꯤꯡꯔꯒ ꯂꯩꯔꯦ ꯑꯗꯨ ꯂꯣꯏꯕ ꯉꯝꯗ꯭ꯔꯦꯅꯦ
ꯂꯣꯏꯔꯗꯤ ꯑꯃꯨꯛ ꯃꯤꯁ ꯇꯧꯒꯅꯤꯍꯦ
ꯍꯣꯏ ꯑꯗꯨꯕꯨꯗꯤ ꯄꯥꯎꯅꯤꯡꯉꯥꯏ ꯃꯥꯜꯂꯦ ꯑꯗꯨ ꯄꯦꯟꯈꯔꯦꯗ ꯑꯩꯗꯤ
ꯝ
ꯑꯣ
ꯅꯣꯏꯆꯤꯗꯤ ꯑꯥ ꯀꯥꯏꯗ ꯂꯩꯒꯦ
ꯍꯧꯖꯤꯛ ꯐꯥꯎꯗꯤ ꯏꯝꯐꯥꯜꯗ ꯂꯩꯕꯅꯦ
ꯑꯣ
ꯃꯥꯁꯨ ꯂꯥꯁ ꯏꯌꯥꯔꯅ ꯕꯦꯆꯤꯂꯔ ꯂꯣꯏꯕꯗ ꯉꯥꯏꯔꯤ
ꯑꯣ ꯑꯣ
ꯏꯕꯥꯅꯤꯒꯤ ꯆꯍꯤ ꯒꯦꯞꯇꯣ ꯌꯥꯝ ꯌꯥꯝꯗꯕ ꯏꯆꯦꯒ ꯏ ꯑꯗꯨꯒꯤ
ꯎ
ꯅꯣꯏ ꯑꯥ ꯕꯔ꯭ꯗꯔꯁꯗꯤ
ꯑꯩꯒꯤ ꯏꯅꯥꯎꯅꯨꯄꯥꯗꯨꯗꯤ ꯍꯧꯖꯤꯛ ꯀ꯭ꯂꯥꯁ ꯇꯨꯋꯦꯜꯐ ꯀꯥꯔꯤꯌꯦ
ꯑꯣ
ꯏꯅꯥꯎꯅꯨꯄꯥꯒ ꯑꯩꯒꯗꯤ ꯑꯃꯨꯛꯀ ꯆꯍꯤ ꯒꯦꯞꯁꯦ ꯃꯔꯤ ꯃꯉꯥ ꯑꯃꯨꯛꯀ ꯂꯩꯌꯦꯕ꯫
ꯑꯣ ꯑꯣ ꯑꯣ
ꯑꯗꯨꯒꯤ ꯑꯩ ꯈꯪꯗ꯭ꯔꯦꯗ
ꯅꯪꯗꯤ ꯍꯟꯗꯛꯇꯤ ꯑꯗꯨꯝ ꯐ꯭ꯔꯤꯗ ꯂꯩꯔꯕ꯭ꯔꯣ?
ꯗꯨꯝ ꯐꯔꯤꯗꯤ ꯂꯩꯗ ꯍꯣꯏ꯫ ꯍ
ꯀ꯭ꯔꯤꯁꯨ ꯇꯧꯗ꯭ꯔꯤꯅ ꯅꯨꯡꯗꯤ ꯅꯨꯡ ꯉꯥꯏꯕꯅꯤ ꯍꯦꯟꯅ
ꯐꯔꯤꯗ ꯂꯩꯔꯒ ꯕꯣꯔꯤꯡ ꯆꯨꯏꯋꯦꯅꯦ꯫
ꯑꯣ ꯆꯨ ꯗꯤ ꯆꯨꯔꯝꯃꯅꯤ ꯑꯁ
ꯅꯪꯗꯤ ꯕꯣꯜ ꯌꯦꯡꯅꯤ ꯍꯥꯏꯕꯅꯤꯀꯣ꯫
ꯑꯩ ꯕꯣꯜ ꯌꯦꯡꯗꯦꯗ
ꯎꯝ ꯃꯔꯛ ꯃꯔꯛꯇꯗꯤ ꯌꯦꯡꯉꯨꯅꯦ ꯅꯨꯡꯉꯥꯏꯕꯅꯦ
ꯌꯦꯡꯕ ꯍꯩꯗꯦ ꯌꯦꯡꯁꯨ ꯌꯦꯡꯅꯤꯡꯗꯕ꯫
ꯑꯣ ꯑꯩꯁꯨ ꯑꯔꯖꯦꯟꯇꯤꯅꯥꯒꯤ ꯕꯣꯜ ꯈꯛꯇ ꯉꯥꯏꯔꯒ ꯂꯩꯕꯅꯤꯗ꯫
ꯎ
ꯃꯣꯏ ꯁꯥꯟꯅꯕ ꯈꯛꯇ ꯅꯨꯡꯉꯥꯏꯃꯟꯕꯒꯤ ꯑꯦ
ꯑ ꯕꯣꯜ ꯌꯦꯡꯅꯤꯡꯗꯕꯒꯤ ꯀꯩꯅꯣ ꯎꯝ ꯑꯗꯣꯜꯒꯨꯝꯕ
ꯈꯪꯗꯦ
ꯑꯗꯨꯒꯅꯦ ꯑꯩꯗꯤ ꯑꯃ ꯄꯣꯔꯆꯨꯒꯜꯒꯤ ꯈꯣꯏꯗꯧ ꯁꯞꯄꯣꯔꯠ ꯇꯧꯗꯕꯤꯒꯤꯀꯣ ꯑꯣꯏꯁ ꯃꯣꯏꯕꯨꯁꯨ ꯌꯦꯡꯗꯤ ꯌꯦꯡꯉ ꯉꯦ ꯑꯩꯁꯨ
ꯎꯝ ꯉꯁꯤꯁꯨ ꯕꯣꯜ ꯂꯩꯕ꯭ꯔꯣ?
ꯍꯣꯏ ꯂꯩꯕ ꯃꯥꯜꯂꯦ ꯍꯧꯖꯤꯛꯀꯥꯟꯗꯤ ꯔꯥꯎꯟ ꯑꯣꯐ ꯁꯤꯛꯁꯇꯤꯟ ꯀꯥꯔꯕꯅꯤꯅꯀꯣ
ꯎꯝ
ꯕꯣꯜ ꯑꯗꯨꯝꯗꯤ ꯂꯩꯕ ꯃꯥꯜꯂꯦ꯫
ꯀꯝ ꯀꯥꯟꯗ ꯂꯣꯏꯒꯗꯧꯕꯅꯣ?
ꯂꯥꯏ ꯇ꯭ꯋꯦꯟꯇꯤꯗ ꯂꯣꯏꯔꯅꯤ꯫
ꯑꯣ
ꯑꯩ ꯈꯪꯗ꯭ꯔꯦ ꯈꯣꯏꯒꯤꯁꯦ ꯑꯣ ꯉꯁꯤꯒ ꯀꯔꯤ ꯂꯩꯕ꯭ꯔꯥ ꯉꯁꯤ ꯗꯦꯠ ꯐꯥꯏꯚꯅꯦꯀꯣ
ꯍꯣꯏ
ꯑꯣ ꯉ ꯍꯌꯦꯡ ꯕ꯭ꯔꯥꯖꯤꯜꯒ ꯅꯣꯔꯋꯦ ꯂꯩꯌꯦ ꯗꯨ ꯍꯣꯏ ꯂꯩꯌꯦ ꯕꯣꯜ ꯑꯗꯨꯝ ꯂꯩꯌꯦ꯫
ꯑꯦꯚ꯭ꯔꯤꯗꯦ ꯑꯦꯚ꯭ꯔꯤꯗꯦ ꯂꯩꯕꯖꯥꯠꯅꯤꯀꯣ꯫
ꯍꯣꯏ ꯑꯗꯨ ꯈꯔ ꯂꯩꯔꯗꯤ ꯑꯗꯨꯝ ꯑ ꯎꯝ ꯁ ꯅꯨꯃꯤꯠꯇꯣ ꯈꯔ ꯒꯦꯞ ꯒꯦꯞꯄꯨꯗꯤ ꯂꯩꯕ ꯍꯧꯔꯅꯤꯗ
ꯑꯣ꯫
ꯑꯩ ꯍꯥ ꯁꯥꯕꯅ ꯉꯁꯤꯁꯦ꯫ ꯈꯪꯗ꯭ꯔꯦ ꯒ꯭ꯌꯥꯟ ꯇꯥꯗ꯭ꯔꯦ꯫
ꯗ꯭ꯔꯃꯥ ꯌꯦꯡꯕ꯭ꯔꯣ ꯅꯪꯁꯨ꯫
ꯌꯦꯡꯗꯦꯗ ꯅꯪꯗꯤ ꯌꯦꯡꯕ꯭ꯔꯣ꯫
ꯑꯣ ꯌꯦꯉꯤꯗ ꯍꯣꯏ
ꯑ ꯑꯩꯁꯨ ꯅꯨꯡꯉꯥꯏꯕꯒꯨꯝꯕ ꯂꯩꯔꯗꯤ ꯃꯔꯛ ꯃꯔꯛꯄꯨꯗꯤ ꯌꯦꯡꯉꯦ ꯑꯗꯨ ꯄꯥꯛꯅ ꯌꯦꯡꯗꯕ ꯑꯩꯗꯤ ꯍꯣꯏ ꯅꯨꯡꯉꯥꯏꯇꯕꯗꯤ ꯄꯥꯛꯅ ꯌꯦꯡꯅꯤꯡꯗꯦ ꯅꯨꯡꯉꯥꯏꯕ ꯑꯣꯏꯅ ꯑꯗꯨꯝ ꯌꯦꯡꯕꯅꯦ꯫